ꯍꯜꯂꯣ
ꯑꯣ ꯇꯥꯏ ꯇꯥꯏ ꯌꯥꯝ ꯄꯤꯛꯅꯗꯤ ꯇꯥꯏꯑ
ꯌꯥꯝ ꯄꯤꯛꯑꯦ
ꯈꯤꯇꯪ ꯑꯗꯨꯝ ꯄꯤꯒꯦ
ꯀꯥꯏꯅ ꯌꯥ
ꯇꯥꯕꯨꯗꯤ ꯇꯥꯏꯕꯀꯣ ꯑꯗꯨ ꯌꯥꯝ ꯁꯥꯎꯟ ꯈꯤꯇꯪ ꯄꯤꯛꯇꯛ ꯇꯧꯕ
ꯍꯣꯏ ꯈꯔꯗꯤ ꯑꯩꯉꯣꯟꯗꯁꯨ ꯈꯤꯇꯪꯗꯤ ꯇꯥꯛꯄꯦ ꯇꯄ
ꯁꯤꯅ ꯂꯥꯎꯠ ꯁ꯭ꯄꯤꯀꯔ ꯊꯥꯕꯁꯨ ꯌꯥꯔꯝꯃꯣꯏꯅꯦ ꯑꯗꯨꯅ
ꯀꯦꯕ
ꯑꯩꯒꯤꯗꯤ ꯁꯦꯡꯅ ꯑꯗꯨꯝ ꯇꯥꯕ꯭ꯔꯥ
ꯇꯥꯏꯌꯦ ꯑꯗꯨ ꯈꯤꯇꯪꯗꯤ ꯇꯞꯇꯤ ꯇꯞꯄꯦ
ꯑꯣ
ꯍꯣ ꯍꯣ ꯇꯥꯕꯔ꯭
ꯎꯝ ꯁꯤꯅ ꯈꯤꯇꯪ ꯍꯧꯋꯤ
ꯍ ꯍꯒꯠꯄ꯭ꯔꯥ
ꯑꯧ ꯍꯧꯕꯨꯗꯤ ꯍꯧꯒꯠꯂꯦ
ꯎꯝ ꯌꯦ ꯑꯅꯤꯍꯥꯏꯕꯗꯣ ꯊꯥꯒꯣ
ꯍ ꯁꯤꯅꯥ ꯁꯤꯅꯥ ꯑꯃꯨꯛ ꯍꯧꯒꯠꯂꯒꯀꯣ ꯑꯃꯨꯛ ꯅꯣꯏꯁꯇꯤ ꯈꯔ ꯂꯩꯔꯦ
ꯑꯗꯨ ꯎꯝ ꯀꯔꯝꯕꯅ ꯐꯒꯦ
ꯐꯕꯗꯤ ꯍꯧꯕꯒꯤꯗꯤ ꯁꯤꯅ ꯐꯩ ꯑꯗꯨꯒ ꯑꯃꯗꯨꯅ ꯇꯥꯗꯕ ꯁꯤꯅ ꯑꯃꯨꯛ ꯈꯔꯗꯤ ꯂꯥꯡꯉꯦ ꯃꯅꯤꯡꯗ
ꯎꯝ ꯀꯣ ꯁꯣꯝ ꯅꯥꯀꯟꯗ ꯃꯣꯏ ꯉ ꯀꯩ ꯈꯔ ꯉꯥꯡꯅꯕ ꯈꯣꯠꯅꯕ ꯇꯧꯕ ꯌꯥꯎꯉꯅꯦ
ꯗꯥ
ꯑꯗꯨ ꯌꯥꯔꯤ ꯌꯥꯔꯔꯣꯏ ꯍꯥꯏꯗꯤ ꯃꯤ ꯑꯇꯣꯞꯄꯒꯤꯅꯤꯅ
ꯑꯣ ꯀꯩꯁꯨ ꯀꯥꯏꯗꯦ ꯑꯗꯨꯝ ꯇꯧꯔꯛꯁꯤ ꯑꯍꯧꯕꯖꯤꯗ ꯑꯗꯨꯝ ꯇꯧꯔꯁꯤ ꯆꯥꯛ ꯆꯥꯕ ꯀꯃꯥꯏꯇꯩꯅꯣ
ꯎꯝ ꯆꯥꯔꯦ ꯅꯪ ꯆꯥꯔꯕꯣ
ꯆꯥꯛꯆꯥꯥ ꯇꯣꯛꯇ ꯉꯥꯏꯔꯦ ꯌꯥꯍꯧ ꯊꯦꯡꯗꯅ ꯕꯣꯜ ꯌꯦꯡꯤꯉꯩꯗ
ꯖꯣꯡ ꯅꯨꯉꯥꯏꯕ꯭ꯔꯣ
ꯕꯣꯜ ꯅꯨꯡꯉꯥꯏ ꯍꯟꯗꯛ ꯃꯔꯛꯁꯤ ꯁꯦꯃꯤꯐꯥꯏꯅꯦꯜꯁꯨ ꯁꯥꯟꯅꯔꯛꯄꯅꯤꯅ ꯀ꯭ꯋꯥꯇꯔ ꯐꯥꯏꯅꯦꯜꯒꯤ ꯑꯦ ꯁꯦꯃꯤꯐꯥꯏꯅꯦꯜ ꯌꯧꯅꯔꯛꯄꯅꯤꯅꯕ ꯅꯍꯥꯟꯒꯩ ꯌꯦꯡꯗꯕ ꯌꯦꯡꯅꯤꯡꯗꯅ ꯌꯦꯡꯕ ꯅꯨꯡꯉꯥꯏ
ꯎꯝ
ꯅꯣꯏꯗꯤ ꯌꯦꯡꯗꯕ꯭ꯔꯣ
ꯑꯩꯗꯤ ꯌꯦꯡꯗꯦꯗ
ꯍꯌꯦꯡ ꯐꯥꯏꯅꯦꯜ ꯅꯨꯃꯤꯠꯇꯤ ꯌꯦꯡꯗꯣꯔꯕꯅꯤꯅꯦ
ꯑꯥ ꯌꯦꯡꯒꯦꯅ ꯈꯟꯕꯅꯦ ꯑꯗꯣ ꯈꯪꯗꯦ ꯇꯜꯂꯗꯤ ꯍꯦꯛꯇ ꯇꯣꯛꯀꯗꯣꯏꯅꯦ
ꯑꯥ
ꯀꯩ ꯃꯊꯦꯜ ꯆꯥꯔꯒꯦ
ꯍꯧꯖꯤꯛ ꯑꯩꯈꯣꯏ ꯁꯤꯡꯖꯨ ꯑꯃꯅꯦ ꯑꯗꯨꯒ ꯍꯪꯒꯥꯝ ꯍꯪꯒꯥꯝ ꯊꯣꯡꯉꯦ
ꯑꯦ ꯍꯪꯒꯥꯝꯗꯤ ꯂꯩꯔꯣ ꯀꯩꯅꯣ
ꯍꯪꯒꯥꯝꯔꯣ ꯑꯗꯨꯅꯦ ꯃꯤ ꯉꯁꯥꯏꯁꯨ ꯍꯪꯅꯩ ꯑꯩꯅ ꯀꯥꯏꯗꯩ ꯊꯣꯡꯏꯅꯣ ꯑꯩꯈꯣꯏ ꯈꯔ ꯁꯤ ꯃꯃꯥꯡꯒꯤ ꯏꯪꯒꯣꯟꯜ ꯂꯣꯝꯗ ꯈꯤꯇꯪ ꯍꯧꯕ ꯑꯗꯨ
ꯑꯣ ꯑꯗꯨꯅꯦ ꯍꯪꯒꯥꯝꯗꯣ ꯇꯥꯏꯃꯤꯡ ꯅꯠꯇꯕꯗꯨꯗꯅꯦ ꯑꯩꯅ ꯂꯩꯔꯤꯔꯥ ꯍꯪꯉꯤ
ꯎꯝ ꯚꯥꯏ ꯅꫭꯏꯗꯤ ꯀꯩ ꯆꯥꯔꯕ
ꯍꯋꯥꯏ ꯇꯧꯁꯜꯂꯦꯕꯣ ꯉꯁꯤꯗꯤ
ꯍꯋꯥꯏ
ꯎꯝ ꯍꯋꯥꯏ ꯃꯨꯛꯁꯣꯔꯤ ꯊꯣꯡꯉꯦ
ꯇꯧꯊꯣꯛꯄꯅꯤꯗ ꯑꯩꯅ
ꯐꯩꯌꯦ ꯐꯥꯕꯨꯗꯤ ꯑꯗꯨ ꯑꯣꯏꯇꯔꯖꯨ ꯆꯥꯅꯤꯡꯗꯦ
ꯑꯥ ꯍꯋꯥꯏꯁꯦ ꯑꯩꯗꯤ ꯀꯩꯅꯣ ꯌꯥꯝ ꯍꯥꯞꯄ ꯆꯥ ꯍꯥꯎꯋꯦ ꯌꯦꯟꯗꯦꯝ ꯌꯦꯟꯗꯦꯝꯗꯣ
ꯎꯝ ꯍꯥꯎꯕꯥꯗꯤ ꯍꯥꯎꯋꯦ ꯌꯦꯟꯗꯦꯝ ꯎꯝ ꯍꯋꯥꯏꯗꯤ ꯀꯌꯥ ꯆꯥꯅꯤꯡꯗꯕ ꯍꯥꯏꯇꯥꯔꯦ ꯑꯩ
ꯎꯝ ꯑꯩꯁꯨ ꯇꯣꯏꯅ ꯆꯥꯕꯨꯗꯤ ꯉꯝꯗꯦꯗ ꯍꯋꯥꯏ
ꯑꯩꯗꯤ ꯍꯋꯥꯏꯖꯦ ꯅꯣꯡ ꯐꯥꯗꯣꯛꯇꯪ ꯆꯥꯕ ꯆꯥꯅꯤꯡꯗꯦ
ꯆꯥꯅꯤꯡꯗꯤꯌꯦ
ꯎꯝ
ꯀꯥꯂꯦꯟꯒ ꯑꯣꯏꯕꯅꯤꯅ ꯍꯧꯖꯤꯛꯇꯤ ꯑꯗꯨꯝꯕ ꯊꯥꯎꯒꯨꯝꯕ ꯀꯩꯒꯨꯝꯕꯖꯦ ꯌꯥꯝ ꯆꯥꯕꯗꯤ ꯉꯝꯗꯦ ꯑꯩꯁꯨ ꯃꯅꯥ ꯃꯁꯤꯡꯒꯨꯝꯕ ꯑꯣꯏꯅ ꯆꯝꯊꯣꯡ ꯑꯣꯏꯔꯣ
ꯎꯝ
ꯁꯤꯒꯨꯝꯕꯁꯤꯅ ꯍꯥꯎꯋꯦꯕ
ꯁꯧꯒ꯭ꯔꯤꯒꯨꯝꯕ ꯀꯥꯡꯁꯣꯏꯒꯨꯝꯕꯅ ꯈꯔ ꯐꯩ
ꯍꯣꯏ ꯑꯗꯨꯃꯥꯏ ꯇꯧꯔ ꯀꯣꯛ ꯀꯥꯡꯍꯧꯔ ꯀꯩꯅꯣ ꯑꯗꯨꯝ ꯉꯧꯁꯤꯜꯂꯒ ꯆꯥꯕꯗꯨꯅ ꯍꯥꯎꯋꯦ ꯀꯥꯂꯦꯟ ꯑꯣꯏꯕꯩꯅꯤꯗ ꯁꯥꯕꯩ
ꯍꯣꯏ ꯍꯣꯏ ꯋꯤꯟꯇꯔ ꯑꯣꯏꯔꯗꯤ ꯈꯔꯗꯤ ꯆꯥꯕ ꯈꯣꯠꯄꯗꯤ ꯑꯗꯨꯝ ꯑꯃ ꯊꯣꯡꯕ ꯑꯃ ꯊꯣꯡꯉꯁꯨ ꯑꯗꯨꯝ ꯍꯥꯎꯗꯤ ꯍꯥꯎꯔꯅꯤ
ꯃꯥꯅꯦ ꯋꯤꯟꯇꯔ ꯃꯇꯝꯗꯅ ꯑꯃꯨꯛ ꯁꯤꯜꯂꯥꯎ ꯂꯩꯇꯦꯗ ꯍꯧꯖꯤꯛ ꯀꯥꯡꯒꯤ ꯃꯇꯝꯁꯤ ꯌꯧꯔꯝꯅꯤꯅ ꯎꯇꯤ ꯅꯨꯡꯇꯤ ꯈꯦꯠꯆꯤ ꯇꯧꯔꯝꯅꯤꯅ ꯑꯝ ꯅꯣꯏꯔꯣꯝ ꯇꯧꯗ꯭ꯔꯣ
ꯇꯧꯋꯦ ꯑꯥ ꯎꯇꯤ ꯍꯥꯏꯔꯒ ꯎꯇꯤ ꯆꯥꯅꯤꯡꯉꯦꯅ ꯅꯍꯥꯟꯗ ꯎꯠꯇꯤ ꯊꯣꯡꯉꯦ ꯎꯁꯣꯏꯒꯤ ꯇꯧꯔꯒ ꯃꯪꯒꯟꯒ ꯇꯧꯔꯒ ꯀꯥꯡꯒꯤ ꯕꯥꯏꯞꯁꯇ
ꯍꯥꯎꯅꯦ ꯍꯥꯎꯕꯅꯦ ꯑꯗꯗꯒꯤ ꯀꯩꯅꯗ ꯎꯁꯒ ꯍꯥꯄꯗ
ꯎꯁꯣꯏꯁꯦ ꯊꯌꯣꯏꯅ ꯐꯖꯅ ꯆꯤꯡ ꯀꯥꯔꯒ ꯐꯅ ꯐ꯭ꯔꯦꯁꯇ ꯍꯦꯛꯄꯁꯤꯅ ꯑꯃꯨꯛ ꯍꯦꯟꯅ ꯍꯥꯎꯋꯦ
ꯑꯣ ꯍꯣꯏ ꯑꯩꯈꯣꯏ ꯀꯩꯅꯣꯗꯒꯤꯩ ꯇꯧ ꯌꯨꯝꯗ ꯍꯦꯛꯄꯅꯤꯗ ꯑꯩꯈꯣꯏꯒꯤꯅ
ꯍꯥꯎꯔꯝꯉꯅꯤꯅꯁꯨ ꯍꯦꯛꯄꯗ ꯉꯥꯏꯔꯤ ꯄꯣꯠꯅꯤꯅ
ꯎꯝ ꯍꯥꯎꯦ
ꯎꯁꯣꯏꯁꯤꯁꯨ ꯃꯣꯏꯒꯤ ꯋꯥ ꯋꯥ ꯃꯈꯜ ꯃꯈꯜꯒꯤ ꯃꯇꯨꯡ ꯏꯟꯅ ꯑꯍꯥꯎꯕꯁꯨ ꯂꯩ ꯃꯥꯜꯂꯦ
ꯍꯣꯏ ꯃꯈꯜꯗꯤ ꯃꯣꯏ ꯋꯥ ꯑꯍꯥꯎꯕꯒ ꯂꯩꯌꯦ ꯍꯥꯏ ꯈꯪꯗꯦꯗ ꯑꯗꯨꯒꯗꯤ ꯌꯨꯝꯗ ꯍꯦꯛꯂꯒ ꯆꯥꯕꯅꯤ ꯍꯥꯏꯕ ꯁ ꯀꯗꯧꯕ ꯋꯥꯅꯤ
ꯉꯥꯟ
ꯀꯩꯗꯧꯔꯝꯃꯤꯅꯣ
ꯑꯁ ꯇꯧꯔꯝꯗ ꯍꯧꯖꯤꯛ ꯑꯩ ꯅꯥꯄꯤ ꯈꯤꯇꯪ ꯐꯥꯜꯂꯝ ꯂꯣꯏꯔꯝꯃꯦ ꯑꯗꯨ ꯐꯣꯟ ꯄꯥꯏꯔꯝꯕꯅꯦ ꯑꯗꯨꯒ ꯁꯤ ꯍꯧꯖꯤꯛ ꯅꯣꯏ ꯀꯩꯅꯣ ꯇꯧꯕꯗꯨꯗ ꯊꯦꯡꯅꯕꯅꯦ
ꯎꯝ ꯅꯪ ꯀꯌꯥꯝ ꯋꯥꯠꯂꯤꯒꯦ
ꯎꯝ ꯋꯥꯠ
ꯌꯥꯔꯤ
ꯑꯇꯩꯗꯨ ꯂꯣꯏ ꯆꯠꯄ ꯊꯝꯕꯗꯨꯗ ꯁꯤ ꯌꯥꯝꯅ ꯂꯣꯏꯊꯣꯛꯇ꯭ꯔꯗꯤ ꯌꯥꯗꯦ ꯑꯗꯨꯗ ꯑꯩꯅ
ꯎꯝ ꯌꯥꯗꯤꯌꯦ
ꯀꯌꯥꯝ ꯀꯨ ꯏꯔꯦ
ꯀꯣꯏ ꯇꯔꯤꯗ ꯎ
ꯑꯥ
ꯑ ꯑꯩꯗꯤ ꯀꯨꯏꯗ꯭ꯔꯤ ꯑꯕ
ꯑꯣ
ꯈꯪꯗꯤ ꯈꯪꯕ
ꯑꯣ ꯌꯥꯝ ꯋꯥꯔꯤ ꯁꯥꯟꯅꯗꯧꯕ ꯌꯥꯝꯗꯒꯤ ꯃꯥꯜꯂꯦ ꯍꯥꯏꯗꯤ
ꯂꯣꯏ ꯂꯣꯏꯔꯛꯑ ꯂꯣꯏꯔꯛꯑꯕꯒꯨꯝꯕꯅꯤ ꯂꯣꯏꯔꯛꯑꯦꯗꯤ ꯍꯥꯏꯕꯅꯤ
ꯎꯝ
ꯊꯥꯑꯃꯃꯨꯛ ꯑꯗꯨꯗ ꯂꯃꯤꯅꯤ ꯌꯦꯗꯨꯅ ꯂꯣꯏꯔꯄ꯭ꯔꯣ
ꯍꯣꯏ ꯇꯥꯡ ꯇꯔꯥꯃꯉꯥꯗꯕꯨꯗꯤ ꯂꯦꯞꯄꯅꯦꯗꯤ ꯍꯥꯏꯔꯕꯅꯤ ꯁꯤ
ꯎꯝ ꯍ ꯑꯗꯨꯅꯦ
ꯀꯌꯥꯝ ꯋꯥꯠꯂꯤꯒꯦ ꯅꯪꯒꯤꯕꯨ
ꯑꯩ ꯑꯩꯁꯤꯗꯤ ꯌꯥꯝ ꯋꯥꯠꯂꯤꯌꯦ ꯇꯪꯈꯥꯏꯃꯨꯛꯀꯤꯁꯨ ꯌꯥꯝ ꯋꯥꯠꯂꯝ ꯑꯃꯗꯤ ꯂꯣꯏꯒ꯭ꯔꯕꯅꯦꯕ
ꯑꯣ ꯑꯩꯖꯨ ꯍꯣꯏ ꯑꯃꯕꯨꯗꯤ ꯊꯕꯛꯄꯨꯗꯤ ꯀꯨꯏꯔꯦ ꯂꯣꯏꯕ ꯁꯤꯖꯤꯃ ꯄꯨꯊꯣꯛꯇ꯭ꯔꯗꯤ ꯑꯇꯣꯞꯄꯖꯨ ꯇꯧ ꯌꯥꯗꯕꯅꯤꯅꯅ꯫ ꯇꯔꯕ ꯑꯗꯨꯕꯨꯗꯤ ꯌꯥꯅꯤꯅ ꯃꯤ ꯑꯗꯨꯝ ꯂꯩꯕꯅꯦ
ꯂꯩꯕꯀꯥꯟꯗ ꯂꯩꯌꯦꯕꯀꯣ ꯑꯗꯨ ꯑꯩ ꯂꯩꯕ ꯃꯣꯏ ꯂꯩꯕ ꯀꯥꯟꯗ ꯑꯩꯅꯃꯨꯛ ꯑꯩꯒꯤ ꯇꯥꯏꯃꯤꯡꯗꯣ ꯑꯃꯨꯛ ꯁꯪꯗꯕ ꯑꯃꯨꯛ ꯊꯣꯛꯄ ꯆꯠꯊꯣꯛꯄ ꯈꯣꯠꯇꯣꯛꯄ ꯍꯦꯛꯇ ꯇꯧꯕ ꯑꯗꯨ ꯑꯗꯨ ꯑꯗꯨ ꯇꯅꯤꯗ ꯁꯉ ꯊꯧꯕ ꯍꯥꯏꯗꯤ ꯁꯟꯗꯦꯅꯤꯅ ꯑꯃꯨꯛ
ꯑꯝ
ꯗꯣ ꯀꯩꯝ ꯆꯠꯅꯗ꯭ꯔꯦꯅꯦ
ꯑꯩ ꯀꯩꯅꯣ ꯇꯧꯀꯥꯟꯗꯕꯨꯗꯤ ꯅꯨꯃꯤꯗꯥꯡ ꯑꯃꯗꯨꯗ ꯇꯧꯔꯛꯑꯁꯨ ꯌꯥꯅꯦꯕ ꯁꯤꯗ ꯂꯣꯏꯔꯁꯨ ꯀꯣꯟꯅ
ꯎꯝ
ꯑꯗꯨ ꯍꯣꯏ ꯑꯩꯁꯨ ꯅꯨꯃꯤꯗꯥꯡꯒꯨꯝꯕꯗꯅ ꯑꯃꯨꯛ ꯍꯟꯗꯛ ꯕꯣ ꯁꯥ ꯕꯣꯜ ꯌꯦꯡꯗꯧꯔꯗꯤ ꯌꯦꯡꯉꯦ ꯌꯦꯡꯗ ꯇꯥꯔꯕꯨꯗꯤ ꯍꯥꯡꯉꯦꯕ ꯑꯗꯩ ꯅꯨꯡꯊꯤꯟ ꯅꯨꯃꯤꯗꯥꯡ ꯋꯥꯏꯔꯝꯁꯤꯅ ꯑꯃꯨꯛ ꯁꯅꯥ ꯆꯊꯣꯛꯎꯔꯅꯤ ꯑꯇꯩ ꯁꯤꯒꯨꯝꯕ ꯃꯇꯝꯁꯤꯗꯕꯨꯗ ꯁꯪꯕꯀꯣ꯫
ꯎꯝ ꯀꯩ ꯁꯥꯅꯒꯦ
ꯕꯣꯜꯅꯤꯗ꯫
ꯑꯣ ꯁꯨꯝ ꯁꯥꯟꯅꯕ ꯊꯣꯛꯏꯔꯕ
ꯎꯝ ꯑꯩꯈꯣꯏ ꯀꯥꯡꯕꯨ ꯈꯔ ꯂꯩ ꯑꯁꯤ ꯇ꯭ꯔꯞꯁꯤ ꯅꯨꯡꯇꯤ ꯀꯛꯄ꯫
ꯅꯥꯄꯤ ꯐꯜꯂꯦ ꯍꯥꯏ ꯍꯤꯡꯒꯣꯟꯜꯒꯤꯔꯣ ꯀꯩꯒꯤꯔꯣ
ꯃꯥꯅꯦ ꯀꯩꯅꯣꯒꯤ ꯁꯤꯅ ꯑꯃꯨꯛ ꯃꯅꯤꯡꯒꯤꯅꯦ ꯉꯁꯤꯒꯤꯗꯤ꯫
ꯍꯤꯡꯒꯣꯜ ꯈ ꯆꯥꯎꯕ ꯃꯥꯟꯂꯦ ꯅꯣꯏ
ꯑꯣꯀꯣꯟ ꯍꯣꯏ ꯌꯨꯝꯒꯤ ꯃꯅꯤꯡ ꯑꯣꯀꯣꯟ ꯈꯔ ꯂꯩꯔꯒ꯫ ꯄꯨꯈ꯭ꯔꯤ ꯅꯥꯀꯟꯒꯤ ꯍꯥꯏꯇꯥꯔꯦ
ꯎꯝ꯫
ꯌꯥꯝ ꯁꯣꯡꯁꯤꯜꯂꯦ ꯁꯨꯝ ꯅꯣꯡꯃ ꯅꯣꯡꯃꯗ ꯁꯨꯝ ꯁꯣꯡꯁꯤꯟ ꯀꯥꯏꯏꯗꯒꯤ ꯀꯥꯂ ꯅꯣꯡꯃ ꯆꯨꯁꯤꯜꯂꯛꯀꯥꯟꯗꯗꯤ ꯂꯣꯏꯔꯦ
ꯍꯧꯖꯤꯛꯇꯤ ꯅꯣꯡꯗꯣ ꯈꯔ ꯈꯔ ꯆꯨꯕ ꯃꯇꯝꯅꯤꯅ
ꯎꯝ ꯅꯥꯄꯤ ꯍꯤꯗꯥꯛ ꯊꯥꯕꯁꯨ ꯅꯣꯡ ꯆꯨꯕꯅꯤꯅ ꯎꯄꯥꯏ ꯂꯩꯇꯕꯗꯣ꯫
ꯎꯝ ꯅꯣꯡ ꯈꯔ ꯈꯔ ꯈꯤꯛꯄꯗꯗꯤ ꯉꯅꯥꯄꯤꯤꯒꯤ ꯑꯣꯏꯅ ꯌꯥꯝꯗꯤꯖꯔꯗ ꯍꯧꯒꯠꯄꯅꯦꯕ ꯁꯤꯗꯤ
ꯐ ꯃꯥꯅꯦ ꯍꯧꯒꯠꯂꯦ ꯑꯗꯨ ꯅꯣꯡ ꯆꯨꯔꯦ ꯍꯥꯏꯔꯒ ꯖꯋꯥ ꯖꯋꯥ ꯆꯨꯕꯤ ꯈꯣꯠꯄꯤ ꯑꯃ ꯂꯧ ꯂꯧ ꯍꯤꯡꯈꯣꯟ ꯀꯥꯡꯕꯨꯗꯗꯤ ꯌꯥꯝ ꯅꯨꯡꯉꯥꯏꯇꯕꯤ ꯑꯃ ꯇꯧꯔꯤꯑꯕ ꯅꯣꯡ ꯈꯨꯆꯨꯁꯦ ꯌꯥꯝ ꯋꯥꯠꯂꯦꯕ
ꯍꯣꯏ ꯋꯥꯠꯄꯨꯗꯤ ꯋꯥꯠꯇꯣꯏꯅꯦ ꯂꯧꯎꯕꯗꯤ ꯌꯥꯔꯣꯏꯗꯣꯏꯅꯤ꯫ ꯆꯦꯡ ꯆꯤꯡꯕ ꯈꯣꯠꯄ ꯇꯧꯗ꯭ꯔꯗꯤ
ꯍꯣꯏ꯫
ꯅꯣꯏ ꯂꯧ ꯎꯕ꯭ꯔꯣ
ꯂ ꯍꯣꯏ ꯑꯃ ꯎꯏ ꯑꯗꯨ ꯇꯧꯕꯗꯤ ꯑꯩꯈꯣꯏꯗꯨ ꯅꯪ ꯏꯁꯤꯡꯗꯨꯗꯤ ꯈꯤꯇꯪ ꯅꯨꯡꯉꯥꯏ ꯈꯣꯡ ꯑꯃ ꯆꯦꯟꯕꯅꯤꯅ ꯅꯥꯀꯟꯗ
ꯎꯝ ꯑꯗꯨꯏ ꯇꯥꯔꯗꯤ ꯈ ꯅꯨꯡꯉꯥꯏꯔꯝꯅꯤ
ꯑꯩꯈꯣꯏꯗ ꯁꯡ ꯑꯨꯝ ꯏꯁꯤꯡ ꯐꯪꯗꯕ ꯌꯥꯝ ꯌꯥꯎꯔꯤꯕ ꯖꯒꯥ ꯑꯇꯣꯞꯄ ꯑꯇꯣꯞꯄ꯫ ꯃꯌꯥꯝꯒꯤ ꯌꯦꯡꯉꯀꯥꯟꯗꯗꯤ ꯏꯁꯤꯡ ꯌꯥꯝ ꯋꯥꯠꯂꯦ
ꯐꯧꯗꯤ ꯍꯨꯟꯅꯒ꯭ꯔꯕꯣ ꯀꯃꯥꯏ ꯇꯧꯒꯔꯒꯦ꯫
ꯀꯌꯥꯗ ꯇꯥꯎꯔꯦ
ꯐꯧ ꯍꯨꯟꯅꯕ ꯈꯣꯠꯅꯕ ꯇꯧꯅꯔꯕꯕ
ꯎꯝ ꯑꯅꯝꯕ ꯇꯧꯅꯔꯦ ꯂꯤꯡꯅꯕ ꯈꯔ ꯈꯔꯝꯅ ꯂꯤꯡꯉꯦ
ꯂꯧ꯫ ꯁꯦꯝꯕ ꯈꯣꯠꯄ ꯑꯗꯨ ꯇꯧꯗꯤ ꯇꯧꯅꯅꯤ ꯑꯗꯣ ꯍꯟꯗꯛꯀꯤꯗꯤ ꯈꯔ ꯊꯦꯡꯗꯧ ꯃꯥꯜꯂꯦꯀꯣ
ꯊꯦꯡꯅꯕꯧ ꯃꯥꯜꯂꯦ ꯍꯥꯏꯕꯗꯤ ꯅꯣꯡꯁꯦ ꯅꯣꯡꯒꯤ ꯐꯤꯕꯝꯁꯦ ꯏꯁꯤꯡ ꯏꯁꯤꯡꯒꯤ ꯐꯤꯕꯝꯁꯦ ꯑꯩꯈꯣꯏ ꯍꯥꯟꯅ ꯐꯪꯕ ꯀꯥꯡꯕꯨꯗꯤ ꯈꯔ ꯇꯧꯅꯔꯕꯀꯣ ꯐꯪꯗꯕ ꯀꯥꯡꯕꯨ ꯑ ꯍꯧꯖꯤꯛꯁꯦ ꯍꯨꯟꯕꯗ ꯉꯥꯏꯔꯕꯁꯨ ꯌꯥꯎꯔꯦꯕ ꯏꯁꯤꯡꯗꯣ ꯇꯞ ꯇꯞꯅ ꯆꯪꯍꯜꯂꯛꯄꯅꯤꯅ
ꯀꯪꯅ ꯍꯟꯕꯁꯨ ꯌꯥꯎꯅꯕ ꯃꯥꯜꯂꯦꯉꯣ꯫
ꯑꯁ ꯑꯗꯨꯅꯤ ꯃꯊꯥ ꯁꯥꯟꯅꯩꯁꯦ ꯍꯧꯒꯗ꯭ꯔ ꯍꯧꯔꯣꯏꯗ꯭ꯔ ꯈꯪꯄꯣꯟꯇꯦ ꯂꯧꯒꯤ ꯂꯥꯟꯐꯝꯁꯤꯃ ꯕꯦꯔꯥꯅꯤꯗ ꯍꯧꯔꯦ ꯑꯃꯨꯛ ꯁꯦꯟꯅꯗꯣꯏꯅꯤꯗꯣ ꯅꯥꯄꯤ ꯑꯃꯨꯛ ꯌꯥꯝꯖꯤꯜꯂꯛꯑꯦ ꯁꯦꯟꯅꯗꯣꯏꯅꯤ ꯋꯥꯍꯩꯛꯇꯥꯥꯁꯤꯜꯂꯦ ꯑꯃꯨꯛ ꯁꯦꯟꯅꯗꯣꯏꯅꯤ ꯋꯥꯖꯩꯅꯤ ꯃꯣꯏꯁꯨ꯫
ꯍꯣꯏ ꯋꯥꯗꯕ ꯂꯩꯄꯣꯟꯇꯦꯗ ꯊꯕꯛꯇꯤ ꯂꯣꯏꯃꯛ ꯆꯍꯤ ꯆꯥꯅꯕ ꯎꯅꯔꯛꯇꯣꯏꯅꯤꯅ ꯑꯗꯨꯗꯤ ꯈꯔ ꯍꯣꯠꯅꯖꯗꯦ ꯌꯥ ꯄꯨꯗꯦ ꯊꯨꯟꯖꯂꯉꯩ ꯇꯥꯣꯛꯊꯣꯛꯄꯁꯨ ꯂꯩꯊꯣꯛꯄ ꯌꯥ ꯄꯨꯗꯦ ꯁꯦꯟꯅꯗꯣꯏꯅꯤ ꯑꯗꯨꯁꯨ ꯂꯧꯈꯒꯦ ꯋꯥ ꯑꯗꯨ ꯋꯥꯗꯥ
ꯁꯦꯡꯕ ꯈꯔ ꯂꯩꯇ ꯂꯥꯏꯔ ꯀꯥꯡꯕꯨꯗꯗꯤꯀꯣ ꯍꯥꯔꯁꯨ ꯀꯣꯛ ꯃꯤꯗꯒꯤ ꯄꯨ ꯂꯥꯛ ꯇꯧꯔꯒ ꯂꯧꯖꯥꯗꯣꯏꯅꯤꯗꯣ ꯄꯩꯁꯥꯗꯨꯁꯨ ꯑꯗꯣ ꯃꯇꯝ ꯆꯥꯅꯁꯨ ꯄꯤꯗ ꯌꯥꯗꯦꯗꯣ ꯍꯥꯔꯒꯨꯝꯕꯁꯤꯗꯤ ꯑꯃꯨꯛ
ꯂꯧ ꯁꯦꯝꯕ ꯈꯣꯠꯄꯒꯤ ꯃꯤ ꯊꯥꯗꯕ ꯈꯣꯠꯄꯩ ꯄꯩꯁꯥ ꯍꯟꯇꯛꯇꯗꯤ ꯌꯥꯝ ꯌꯥꯝꯈꯠꯂꯦꯕꯣ ꯅꯣꯏꯔꯣꯝꯒꯤꯗꯤ ꯍꯦꯟꯒꯠꯄ꯭ꯔꯥ ꯀꯃꯥꯏ ꯇꯧꯋꯤ
ꯑ ꯈꯨꯁꯨꯃꯟ ꯑꯅꯝꯕ ꯂꯣꯏ ꯍꯦꯟꯒꯠꯂꯦ ꯂꯨꯄ ꯆꯥꯝꯃ ꯆꯥꯝꯃꯗꯪꯡ ꯑꯣꯏꯖꯨ ꯍꯦꯟꯀꯠꯂꯦ ꯍꯥꯟꯅꯗꯒꯤ ꯂꯧꯖꯁꯅꯨ ꯍꯥꯏꯥꯅꯤ ꯄꯩꯁꯥ ꯀꯗꯪ
ꯍꯦꯟꯒꯠꯄꯅ ꯍꯦꯟꯒꯠꯄꯅꯕꯨꯗꯤ ꯇꯉꯥꯏꯕꯨꯗꯤ ꯐꯠꯗ꯭ꯔꯕ ꯍꯥꯏꯗꯤ ꯄꯣꯠ ꯆꯩꯒꯤ ꯃꯃꯜꯗꯤ ꯍꯟꯗꯔꯛꯇꯦ ꯋꯥꯡꯈꯠꯈꯤꯕꯗꯒꯤ
ꯃꯥꯅꯦ ꯄꯣꯠ ꯂꯣꯏ ꯇꯥꯡꯈꯠꯂꯦ ꯁꯝ ꯀꯛꯐꯝ ꯑꯃꯗ ꯌꯥꯡ ꯌꯥꯡꯈꯩ ꯌꯥꯡꯈꯩ ꯀꯨꯟꯊ꯭ꯔꯥ ꯀꯨꯟꯊ꯭ꯔꯥꯗ ꯅꯍꯥꯟꯋꯥꯏ ꯀꯛꯑꯝꯕꯗꯨ ꯌꯥꯡꯈꯩ ꯌꯧꯁꯤꯜꯂꯛꯑꯦ ꯌꯥꯡꯈꯩꯗꯒꯤ ꯍꯧꯖꯤꯛ ꯑꯃꯨꯛ ꯍꯨꯝꯕꯨꯗ꯭ꯔꯥ ꯌꯧꯁꯤꯜꯂꯦ
ꯎꯝ
ꯍꯥꯏꯗꯤ ꯃꯥꯏ ꯃꯥꯏ ꯑꯗꯨꯒ ꯍꯧꯖꯤꯛꯀꯤ ꯒꯣꯔꯃꯦꯟꯒꯤꯁꯨ ꯑꯩꯠ ꯄꯦ ꯑꯃꯨꯛ ꯂꯥꯛꯁꯤꯂꯥꯛꯑꯅꯤ
ꯂꯥꯛꯑꯅꯤ ꯁꯨꯨꯔ ꯆꯥꯕ ꯀꯥꯡꯕꯨꯇꯪꯅꯦ ꯋꯥꯗꯣꯏꯁꯤ
ꯎꯝ ꯃꯣꯏꯁꯨ ꯈꯤꯇꯪ ꯈꯨꯠꯁꯨꯃꯟꯗꯣ ꯍꯦꯟꯒꯠꯂꯛꯇ꯭ꯔꯗꯤ ꯎꯄꯥꯏ ꯂꯩꯇꯕ
ꯇꯣꯂꯣꯞ ꯆꯥꯕ ꯀꯥꯡꯕꯨꯒꯤꯗꯤ ꯑꯗꯨꯝ ꯅꯨꯡꯉꯥꯏꯕ
ꯎꯝ ꯊꯥ ꯊꯥꯒꯤ ꯂꯥꯛꯆꯕꯗꯨꯅ ꯃꯣꯏꯗꯤ ꯑꯗꯨꯝ ꯂꯦꯡꯗꯕꯤ ꯂꯩꯕꯅꯤꯅꯀꯣ
ꯎꯝ ꯇꯣꯂꯣꯕ ꯆꯥꯕꯅꯥ ꯋꯥꯏꯌꯦ ꯍꯥꯏꯁꯦ ꯁꯨꯔ ꯆꯥꯕ ꯅꯨꯡꯉꯥꯏꯕ ꯑꯝꯅꯗꯤ ꯀꯩꯁꯨ ꯍꯦꯟꯄꯣꯟ ꯆꯨꯔ ꯆꯥꯕ ꯅꯨꯡꯉꯥꯏꯕ ꯍꯥꯏꯁꯦ ꯁꯨꯕ ꯍꯥꯏꯖꯤꯗꯤ ꯍꯛꯆꯥꯡ
ꯃꯥꯅꯦ ꯍꯛꯆꯥꯡ ꯑꯃ ꯁꯣꯛꯈꯤꯕꯗ ꯂꯥꯏꯌꯦꯡꯕꯒꯤ ꯄꯩꯁꯥꯁꯤꯅ ꯑꯥ ꯌꯧꯔꯤꯕ
ꯅꯥꯕ ꯈꯣꯠꯄꯁꯦ ꯑꯃꯨꯛ ꯄꯥꯏ ꯌꯥꯎꯅꯗ꯭ꯔꯗꯤ ꯑꯃꯨꯛ ꯐꯥꯒꯗꯕ
ꯃꯥꯅꯦ ꯅꯥꯕ ꯏꯃꯨꯡꯁꯤꯅ ꯍꯦꯛ ꯅꯥꯕ ꯑꯃ ꯌꯥꯎꯔꯛꯄ ꯃꯇꯝꯗ ꯑꯗꯨꯝ ꯋꯥꯔꯤꯁꯤꯀꯣ
ꯍꫭꯏ
ꯅꯥꯗꯕꯁꯤꯅ ꯖꯣꯏꯅꯦ ꯑꯃ ꯑꯣꯏꯔꯣ ꯑꯃ ꯑꯣꯏꯔꯣ ꯁꯦꯟꯗꯨꯗꯤ ꯏꯁꯥꯕꯨ ꯀꯜꯂꯗꯤ ꯂꯝꯕꯤ ꯑꯃ ꯂꯝꯕꯤ ꯑꯃ ꯑꯗꯨꯝ ꯊꯣꯂꯛꯀꯅꯦꯕ
ꯅꯥꯕ ꯍꯥꯏꯔꯒꯃꯨꯛ ꯅꯥꯕꯁꯤꯗꯤꯕꯣ ꯄꯦꯜꯂꯦꯕꯣꯈꯣꯏ ꯅꯥꯃꯟꯗꯅ ꯑꯩꯈꯣꯏ
ꯅꯪꯁꯨ ꯌꯥꯝ ꯅꯥꯕ
ꯅꯠꯇꯕ ꯏꯃꯨꯡꯒꯤ ꯃꯤꯗꯨ
ꯎꯝ ꯎꯝ
ꯅꯥꯕ ꯑꯗꯨꯗꯤ ꯊꯕꯛ ꯆꯠꯊꯣꯛꯄ ꯈꯣꯠꯇꯣꯛꯄꯁꯨ ꯐꯔꯛ ꯇꯥꯏꯗꯣ